ꯍꯜꯂꯣ
ꯇꯨꯝꯃꯕꯣ
ꯇꯗ꯭ꯔꯗ ꯅꯉꯣꯟꯗ ꯋꯥꯔꯤ ꯑꯃ ꯇꯝꯒꯦꯅ
ꯀꯔꯤ ꯀꯔꯤ ꯋꯥꯔꯤ꯫
ꯉꯔꯥꯡꯗꯣ
ꯎꯝ
ꯑꯩ ꯀꯩꯅꯣ ꯆꯠꯄꯀꯣ ꯊꯕꯛ ꯑꯃ ꯆꯠꯄ
ꯎꯝ
ꯃꯤꯒꯤ ꯑꯩꯈꯣꯏ ꯏꯅꯥꯎꯅꯨꯄꯤꯒꯤ ꯄꯣꯠꯆꯩ ꯊꯤꯟꯕ ꯆꯠꯄꯅꯦꯕꯀꯣ
ꯑꯣ
ꯑꯗ ꯂꯝꯕꯤꯗ ꯑꯩꯗꯣ ꯂꯤꯟ ꯊꯦꯡꯅꯕ ꯋꯥꯗ
ꯑꯦ ꯅꯪꯗꯤ ꯊꯦꯡꯅꯕꯗ ꯀꯔꯤ ꯇꯧꯈ꯭ꯔꯦ ꯄꯥꯈꯠꯄ꯭ꯔꯥ ꯆꯣꯡꯕ꯭ꯔꯥ ꯂꯥꯎꯕ꯭ꯔꯥ
ꯂꯥꯎꯗꯦ ꯑꯩꯅ ꯑꯩꯍꯥꯟ ꯂꯤꯜꯂꯤꯅꯦ ꯍꯥꯏꯔꯒ ꯑꯩꯅ ꯃꯥ ꯂꯝꯕꯤ ꯀꯥꯟꯕꯗꯣ
ꯎꯝ ꯎꯝ
ꯑꯗꯨꯨꯝ ꯌꯦꯡꯕ ꯑꯁꯤꯗꯣ ꯆꯥꯎꯋꯦ
ꯑꯣ
ꯂꯝꯕꯤꯗ ꯀꯥꯜꯂꯒ ꯆꯠꯈ꯭ꯔꯦ
ꯃꯊꯟꯇ ꯆꯠꯂꯤꯉꯩꯗꯔ
ꯊꯟꯇꯅꯤ ꯑꯗꯨꯗꯒꯤ ꯑꯩꯗ ꯀꯩꯅꯣ ꯇꯧꯅꯤꯅꯦ ꯑꯗꯨ ꯎꯔꯒ ꯑꯃꯨꯛ ꯆꯠꯂꯦ ꯑꯗꯨꯒ ꯄꯣꯠꯇꯣ ꯊꯤꯜꯂꯝꯃꯒ ꯑꯃꯨꯛ ꯍꯜꯂꯛꯄꯗꯅꯀꯣ
ꯎꯝ
ꯍꯪꯉꯣꯏꯗ ꯂꯤꯟꯅ ꯌꯣꯠꯄꯒꯤ ꯃꯈꯣꯟ ꯍꯥꯎ ꯍꯅ ꯈꯣꯡꯕꯗ ꯑꯗꯨꯃꯥꯏꯅ ꯇꯧꯔꯒ ꯑꯃꯨꯛ ꯂꯩꯕꯗ ꯑꯩ ꯑꯩꯗ ꯑꯁ ꯂꯤꯟ ꯌꯥꯝ ꯌꯥꯝꯈ꯭ꯔꯦꯅꯦ ꯍꯧꯖꯤꯛꯁꯦ ꯍꯥꯏꯅ ꯑꯗꯨꯝ ꯈꯟꯕꯀꯣ
ꯑꯩꯗꯣ ꯅꯉꯣꯟꯗ ꯍꯥꯏꯒꯦ ꯇꯧꯔꯒ ꯀꯥꯎꯕ
ꯂꯤꯟ ꯌꯥꯝꯅ ꯂꯩꯕ ꯃꯇꯝꯅꯤ ꯏꯁꯤꯡꯒꯤ ꯂꯤꯟꯒꯣ ꯍꯧꯖꯤꯛ ꯂꯩꯔꯤꯕ ꯀꯩꯅꯣ ꯂꯩ ꯂꯤꯟꯁꯤꯡꯗꯤ ꯏꯁꯤꯡꯒꯤ ꯂꯤ ꯂꯤꯟ ꯍꯥꯏꯌꯦ ꯑꯩꯈꯣꯏ ꯀꯩꯅꯣ ꯂꯣꯝꯗ ꯑꯩꯈꯣꯏ ꯑꯗꯀꯣ ꯏꯁꯤꯡꯒꯤ ꯂꯤꯟꯅꯟꯅꯦ ꯑꯗ ꯃꯣꯏꯒꯤꯗꯤ ꯆꯤꯛꯄ ꯈꯣꯠꯄꯁꯦ ꯃꯣꯏꯒꯤ ꯀꯩꯅꯣꯗꯣ ꯌꯥꯝꯅ ꯀꯩꯁꯨ ꯇꯧꯅꯤꯡꯉꯥꯏꯗꯤ ꯑꯣꯏꯗꯦ
ꯃꯣꯏꯒꯤ ꯃꯍꯍꯨ
ꯃꯈꯨ ꯍꯥꯏꯕ꯭ꯔꯥ
ꯎ
ꯌꯥꯝꯅ ꯀꯩꯁꯨ ꯇꯧꯅꯤꯡ ꯍꯥꯏꯗꯤ ꯋꯥꯅ ꯎꯗꯣ ꯌꯥꯝꯅ ꯍꯥꯏꯗꯤ ꯑꯇꯩꯒ ꯃꯥꯟꯅꯗꯦꯕ ꯑꯗꯨꯝ ꯏꯆꯝ ꯈꯔ ꯆꯝꯕꯀꯣ ꯏꯒꯨꯝꯕ ꯊꯣꯛ ꯆꯤꯛꯄꯗ ꯏꯒꯨꯝꯕ ꯊꯣꯛ ꯈꯔ ꯊꯣꯛꯑꯁꯨ ꯌꯥꯝꯅ ꯑꯩꯈꯣꯏꯗꯗꯤ ꯌꯥꯝ ꯀꯥ ꯍꯦꯟꯅ ꯋꯥꯅꯤꯡꯉꯥꯏ ꯑꯣꯏꯗꯕꯗꯣ ꯎꯝ ꯑꯣ ꯑ ꯑꯗꯨꯃꯥꯏꯅ ꯇꯧꯕꯅꯤ
ꯥꯟꯁꯨ ꯑꯩꯈꯣꯏꯒꯤ ꯍꯤꯡꯒꯣꯜꯗꯀꯣ
ꯎꯝ
ꯂꯤꯟ ꯑꯃ ꯎꯕ ꯑꯗꯨꯒ ꯍꯥꯠꯀꯦ ꯇꯧꯔꯒ ꯎꯗ꯭ꯔꯕ ꯑꯃꯨꯛ ꯅꯥꯟꯊꯣꯛꯈ꯭ꯔꯦ ꯍꯪꯉꯣ ꯌꯣꯠꯂꯒ ꯂꯩꯕꯀꯣ ꯑ ꯅꯍꯥꯟꯃꯨꯛꯇꯤ ꯑꯃꯗꯤ ꯍꯥꯠꯂꯦ
ꯅꯪꯗꯤ ꯀꯤꯗ꯭ꯔꯣ ꯂꯤꯟꯗ
ꯑꯩꯗꯤ ꯂꯤꯟꯗꯒꯤꯗꯤ ꯀꯛꯐꯩꯅ ꯍꯦꯟꯅ ꯀꯤꯌꯦ
ꯀꯔꯤꯌꯥ ꯑꯣ
ꯀꯛꯐꯩꯒꯨꯝꯕ ꯇꯤꯝꯐꯥꯒꯨꯝꯕꯗꯨꯒꯤ
ꯎꯝ ꯅꯣꯏꯗ ꯍꯪꯉꯣꯏ ꯈꯣꯡꯕ ꯃꯈꯣꯟ ꯇꯥꯏꯅꯦ
ꯎꯝ ꯍꯪꯉꯣꯏ ꯌꯥꯝ ꯂꯩꯌꯦ ꯍꯥꯏꯕꯗꯨ ꯍꯟꯗꯛ ꯇꯤ ꯅꯣꯡ ꯇꯥꯔꯒ ꯀꯩꯅꯣ ꯇꯧꯕꯅꯤꯅꯀꯣ ꯎꯝ
ꯀꯩꯅꯣ ꯆꯥꯕ ꯌꯥꯕ ꯍꯪꯒꯣꯏꯗꯨꯅꯦ
ꯃꯥꯅꯦ ꯑꯆꯧꯕ ꯖꯠꯇꯨꯅꯦ
ꯑꯆꯧꯕꯗꯅꯦꯝ
ꯑꯗꯣ ꯖꯒꯥꯗꯣ ꯑꯩꯈꯣꯏꯗ ꯑꯣꯏꯗꯕ ꯃꯤꯒꯤ ꯖꯒꯥꯗ ꯑꯣꯏꯕꯀꯣ
ꯎ
ꯃꯣꯏ ꯑꯇꯧꯞ ꯑꯇꯣꯞꯄ ꯂꯩꯕꯅꯦ
ꯎꯝ ꯅꯥꯄꯤ ꯃꯔꯛꯇ ꯅꯥꯄꯤ ꯌꯥꯝꯅ ꯍꯧꯕꯒꯤ ꯑꯣꯏꯔꯝꯕꯅꯤꯅ
ꯅꯥꯄꯤ ꯌꯥꯝ ꯍꯧꯥꯎꯋꯦ ꯊꯤꯕꯁꯨ ꯅꯨꯡꯉꯥꯏꯔꯣꯏ ꯍꯥꯏꯕꯗꯤ ꯍꯧꯖꯤꯛꯇꯤ
ꯍꯣꯏ
ꯃꯐꯝꯗꯨ ꯁꯣꯡꯕꯅꯤꯅ ꯀꯛꯐꯩꯕꯨ ꯂꯩꯒꯗ꯭ꯔꯥ ꯂꯕꯨꯣ ꯂꯩꯒ꯭ꯔ
ꯊꯤꯕꯁꯨ ꯐꯪꯉꯣꯏꯕ ꯂꯩꯔꯁꯨ ꯆꯦꯟ ꯆꯜꯂꯒ ꯆꯣꯡꯉꯒ ꯂꯣꯠꯀꯅꯤ ꯍꯥꯏꯗꯤ ꯑꯩꯈꯣꯏꯅ ꯊꯤꯕ ꯈꯣꯠꯄ ꯍꯥꯏꯔꯤꯁ ꯍꯥꯏꯗꯤ ꯌꯥꯝ ꯂꯝꯍꯥꯡꯗ ꯑꯣꯏꯕꯒꯤꯅꯦꯕ ꯐꯪꯉꯤ
ꯑꯩꯈꯣꯏ ꯏꯅꯦ ꯑꯩꯈꯣꯏꯁꯤ ꯂꯩꯔꯤꯀꯥꯟꯗ ꯃꯣꯏ ꯃꯅꯥꯛꯇꯗꯤ ꯂꯣꯛ ꯂꯩꯌꯦꯕꯀꯣ
ꯎꯝ
ꯗꯨꯒꯤ ꯅꯨꯡꯗꯥꯡꯗ ꯏꯁꯤꯡ ꯌꯥꯝꯗꯕ ꯀꯥꯟꯗ ꯑꯩꯈꯣꯏꯅ ꯃꯩꯗ ꯇꯣꯔꯁꯇꯣ ꯉꯥꯜꯍꯜꯂꯒ ꯌꯦꯡꯉꯗꯤ ꯉꯥꯁꯤꯡꯗ ꯇꯨꯃꯤꯟ ꯇꯨꯃꯤꯟ ꯂꯩꯌꯦꯕꯀꯣ
ꯎꯝ
ꯑꯗꯨꯗ ꯊꯥꯡꯅ ꯃꯀꯣꯛꯀꯨꯝꯕꯗ ꯀꯩꯅꯣ ꯇꯧꯔꯒ ꯍꯦꯛ ꯐꯥꯏꯌꯦꯕꯀꯣ ꯑꯩ ꯏꯅꯦꯒꯤ ꯃꯥꯏ ꯅꯨꯄꯥꯗꯣ ꯉꯗꯤ ꯌꯦꯟꯖꯥꯡ ꯍꯥꯎꯇ꯭ꯔꯗꯤ ꯆꯞ ꯆꯥꯗꯦꯕꯀꯣ ꯑꯗꯒꯤ ꯃꯥ ꯍꯦꯛ ꯆꯠꯀꯅꯤ ꯑꯗꯨ ꯑꯩꯈꯣꯏꯁꯨ ꯍꯦꯛ ꯏꯟꯅꯩꯔꯤꯕ ꯑꯗꯨꯒ ꯈꯣꯏ ꯃꯅꯥꯛꯇꯁꯨ ꯄꯨꯈ꯭ꯔꯤ ꯂꯩꯌꯦꯕꯀꯣ ꯄꯨꯈ꯭ꯔꯤ ꯏꯁꯤꯡ ꯀꯤꯜꯁꯨ ꯃꯔꯛꯇ ꯄꯥꯊ ꯏꯁꯤꯡ ꯌꯥꯝ ꯌꯥꯝꯃꯗꯤ ꯄꯥꯊꯕ ꯃꯇꯝ ꯂꯩꯌꯦꯕꯀꯣ ꯑꯗꯨꯗ ꯅꯣꯡꯃꯁꯦ ꯑꯩꯈꯣꯏꯁꯦ ꯆꯠꯄ ꯑꯗꯨꯒ ꯊꯣꯡ ꯏꯁꯤꯡ ꯈꯔ ꯂꯨꯕ ꯖꯒꯥ ꯑꯃ ꯂꯩꯌꯦꯕꯀꯣ
ꯎꯝ
ꯑꯗꯨꯗ ꯍꯪꯉꯣꯏ ꯍꯧꯖꯤꯛꯀꯤ ꯃꯣꯔꯦ ꯍꯪꯉꯣꯏ ꯍꯥꯏꯕ ꯑꯆꯧꯕꯗꯨ ꯑꯗꯨ ꯂꯩꯕ ꯑꯗꯨꯗ ꯊꯣꯔꯛꯑꯦ ꯍꯥꯏꯅ ꯃꯥꯅ ꯏꯁꯤꯡꯅ ꯃꯈꯣꯡꯅꯦ ꯑꯗꯨ ꯅꯩ ꯅꯩꯔꯒ ꯂꯥꯁꯇ ꯄꯨꯈ꯭ꯔꯤꯒꯤꯩ ꯉꯥ ꯑꯆꯧꯕ ꯑꯃ ꯊꯣꯔꯛꯄ ꯀꯥꯟꯗ ꯑꯗꯨꯗꯒꯤ ꯑꯗꯨꯒ ꯉꯥꯗꯨꯁꯨ ꯐꯪꯉꯦ ꯑꯗꯨꯒ ꯍꯪꯉꯣꯏꯁꯨ ꯐꯪꯉꯦ ꯑꯗꯨꯒ ꯉꯧꯔ ꯆꯥꯛꯑꯁꯨ ꯑꯗꯨꯒ ꯑꯌꯥꯝꯕꯗꯤ ꯉꯥꯀꯤꯆꯧꯗꯣ ꯏꯇꯧꯗꯨꯅꯦ ꯑꯌꯥꯝꯕ ꯑꯩꯈꯣꯏꯅ ꯐꯥꯕꯗꯤ
ꯌꯦꯟꯁꯥꯡ ꯀꯩꯅꯣ ꯇꯧꯗ꯭ꯔꯗꯤ ꯆꯥꯗꯦꯕ
ꯌꯦꯟꯖꯥꯡ ꯍꯥꯛꯇꯗꯤ ꯆꯥꯕ ꯍꯩꯖꯗꯕꯦ ꯍꯥꯏꯕꯗꯤ ꯃꯣꯏꯗꯤ ꯍꯥꯟꯅꯗꯒꯤ ꯑꯣ ꯑꯣꯀꯦ ꯀꯔꯕꯥꯔ ꯑꯣ ꯀꯛꯂꯛꯄꯅꯤꯅꯀꯣ ꯁꯥꯒꯨꯝꯕ ꯑꯣꯛ ꯃꯅꯨꯡꯁꯥ ꯊꯣꯡꯕ ꯑꯗꯨꯝꯕꯗ ꯑꯗꯨꯝ ꯆꯥꯔꯛꯄꯒꯤꯀꯣ
ꯁꯥꯅꯦ
ꯎꯝ
ꯍꯥꯎꯇ꯭ꯔꯗꯤ ꯆꯥꯕ ꯃꯤꯗꯣ ꯆꯥꯗꯕ ꯃꯤꯗꯣ ꯏꯟꯁꯥꯡ ꯊꯤꯕꯁꯨ ꯍꯩꯕꯅꯤ
ꯎꯝ ꯐꯩꯌꯦ
ꯍꯥꯏꯗꯤ ꯑꯩꯒꯨꯝꯕ ꯑꯗꯨꯝ ꯄꯪꯆꯥꯗ ꯆꯥꯕꯀꯣ ꯀꯩꯅꯣ ꯇꯧꯋꯦ ꯀꯩꯅꯣꯗꯤ ꯑꯗꯨꯝ ꯊꯤꯕꯁꯨ ꯍꯩꯇꯦ
ꯎꯝ ꯆꯥꯅꯤꯡꯗꯕꯅꯤꯅ ꯊꯤꯕꯁꯨ ꯍꯩꯇꯕ
ꯑꯩꯈꯣꯏ ꯌꯨꯝꯗꯗꯤꯅꯦ ꯑꯩꯅ ꯑꯩꯗꯤ ꯑꯗꯨꯝ ꯊꯤꯕ ꯑꯩꯒ ꯏꯌꯥꯝꯕ ꯌꯥꯝꯅ ꯀꯩꯅꯣ ꯑꯍꯟꯗꯨ
ꯉ ꯊꯤꯕ ꯈꯣꯠꯄꯗꯤ ꯑꯗꯨꯨꯝ ꯌꯥꯎ ꯇꯧꯅꯦ
ꯐꯥꯌꯦ
ꯑꯥ
ꯑꯗꯨ ꯐꯩꯌꯦ
ꯑꯗꯨ ꯑꯗꯨꯒ ꯔꯤꯒꯨꯝꯕꯗꯤ ꯄꯥꯏꯕ ꯍꯩꯇꯕ ꯀ ꯏꯌꯥꯝꯕꯗꯣ
ꯎꯝ
ꯊꯧꯔꯤꯒꯨꯝꯕ ꯅꯣꯡꯃꯩꯒꯨꯝꯕꯗꯤ ꯑꯝꯇ ꯍꯩꯇꯦ ꯆꯦꯛꯁꯦ ꯇꯥꯕ꯭ꯔꯣ
ꯇꯌꯦ
ꯑꯁꯤꯒꯨꯝꯕꯁꯦ ꯄꯨꯟꯁꯤꯗ ꯍꯥꯜꯂꯝꯈꯤꯔꯣꯏ ꯅꯠꯇꯦ ꯑꯌꯥꯝ ꯑꯌꯥꯝꯕ ꯍꯥꯏꯕꯗꯣ
ꯑꯥ ꯑꯥ
ꯑꯌꯥꯝꯕ ꯑꯍꯟꯗꯣ ꯉꯥ ꯐꯕ ꯈꯣꯠꯄꯗꯤ ꯑꯗꯨꯝ ꯍꯩꯌꯦꯕ ꯆꯦꯛꯇꯤ ꯑꯩꯗꯤ ꯑꯗꯨꯝ ꯈꯪꯉꯤꯗ ꯆꯦꯛꯑꯞꯁꯨ ꯍꯩ ꯉꯥ ꯐꯥꯕꯁꯨ ꯍꯩ
ꯅꯪꯗꯤ ꯑꯌꯥꯝꯕ ꯂꯣꯏꯔꯛꯏꯗꯀꯣ
ꯎꯝ ꯇꯟꯕꯩ ꯋꯥꯅꯦ
ꯎꯪꯈꯥꯏꯕꯁꯨ ꯍꯩꯌꯦ ꯂꯧ ꯅꯪ ꯂꯧ ꯑꯍ ꯅꯪ ꯂꯧꯁꯨ ꯊꯥꯕ ꯈꯪꯈ꯭ꯔꯦ ꯅꯣꯏꯅꯁꯦ ꯑꯩꯈꯣꯏꯒꯤ ꯅꯣꯡꯃ ꯁꯨꯕ ꯆꯠꯄꯗꯣ ꯈꯪꯉꯦ
ꯀꯔꯤ
ꯂꯧꯏ
ꯀ ꯀꯔꯤꯒꯤ
ꯂꯧ ꯐꯣꯠꯄ ꯍꯥꯏꯕ꯭ꯔꯥ ꯀꯔꯤꯅꯣꯃ ꯆꯠꯂꯤꯗꯨꯗꯤ ꯅꯣꯡꯃ ꯅꯣꯏ ꯅꯆꯦ ꯑꯍꯟꯈꯣꯏꯒꯤ ꯚꯥꯏ ꯅꯣꯏꯗꯤ ꯑꯍꯟ ꯈꯣꯏꯒꯤ ꯂꯧ ꯆꯠꯄ ꯈꯪꯉꯦꯅꯣꯕ ꯑꯗꯨꯒ ꯂꯧ ꯌꯩꯕ ꯌꯩꯕꯁꯨ ꯍꯩꯌꯦ ꯅꯪꯗꯤ ꯉꯥ ꯐꯥꯕꯁꯨ ꯍꯥꯏꯌꯦ ꯎꯆ ꯆꯦꯛꯀꯥ ꯐꯖꯕꯁꯨ ꯍꯥꯏꯌꯦ
ꯍꯣꯏ ꯌꯥꯝꯌꯥꯝꯕ ꯀꯩꯅꯣꯅꯦ
ꯏꯁꯩ ꯇꯝꯕ ꯆꯠꯂꯁꯨ ꯍꯩꯌꯦꯡꯖꯒꯣꯏ ꯇꯧꯔꯁꯨ ꯍꯩꯌꯦ
ꯏꯁ
ꯌꯨꯝꯗ ꯏꯁꯥꯎ ꯂꯥꯛꯅꯁꯨ ꯍꯥꯏꯩꯌꯦ
ꯑꯩꯁ ꯑꯗꯨꯃꯗꯤ ꯀꯥꯏꯍꯦ
ꯂꯥꯛꯞꯇꯣꯛꯕꯁꯨ ꯍꯩꯌꯦ ꯑꯗꯨꯪꯗꯤ ꯂꯣꯏ ꯍꯩꯔ
ꯃꯁꯤꯡ ꯐꯠꯇꯕꯁꯨ ꯍꯩꯌꯦ
ꯎꯝ
ꯑꯗꯨꯒ ꯇꯟꯕꯁꯨ ꯍꯩꯑ ꯇꯨꯝꯕꯁꯨ ꯍꯩꯑ ꯆꯥꯕꯁꯨ ꯍꯩꯑ
ꯁꯥꯎꯕꯁꯨ ꯍꯩꯌꯦ ꯃꯤ ꯎꯁꯤꯠꯇꯕꯁꯨ ꯍꯩꯌꯦ
ꯑꯏꯕꯨ ꯋꯥꯍꯟꯕꯁꯨ ꯍꯩꯑ
ꯍꯩꯌꯦ ꯍꯩꯌꯦ ꯂꯣꯏꯅꯃꯛ ꯍꯩꯌꯦ ꯍꯩꯇꯕ ꯂꯩꯇꯦ
ꯌꯦ ꯑꯗꯨ
ꯎꯝ
ꯃꯤꯕꯨ ꯋꯥꯍꯟꯕꯗꯤ ꯍꯩ ꯊꯦꯝꯕꯗꯤ ꯍꯩꯇꯦ
ꯊꯦꯝꯕ ꯍꯩ ꯎꯝ ꯊꯦꯝꯕꯗꯤ ꯍꯩꯇꯦ ꯍꯥꯟꯖꯤꯦꯟ ꯍꯥꯟꯖꯤꯦꯟ ꯋꯥꯍꯟꯕꯗꯤ ꯍꯩ ꯐꯨꯁꯨ ꯍꯥꯏ
ꯎꯝ
ꯑ
ꯅꯣꯡꯃꯁꯨ ꯑꯩꯈꯣꯏꯅꯤ ꯐꯨꯅꯕꯅꯦ ꯈꯪꯔꯥ ꯑꯉꯥꯡ ꯑꯣꯏꯔꯤꯀꯥꯟꯗ
ꯑꯣ ꯅꯪ ꯀꯞꯄꯗꯨꯔꯥ
ꯀꯞꯄꯁꯨ ꯀꯩꯅꯣ ꯇꯧꯅꯦ ꯋꯥꯔꯤꯔꯤ ꯇꯤꯅꯕ ꯇꯥꯕꯅꯦ
ꯍꯥꯥ
ꯅꯪꯒꯤ ꯁꯝꯅ ꯆꯤꯡꯉꯒ ꯅꯪꯅ ꯑꯩꯉꯣꯟꯗ ꯏꯜꯂꯛꯄꯒꯤ ꯑꯩꯗꯨ ꯀꯞꯄꯅꯦ
ꯎꯝ ꯅꯨꯡꯁꯤꯗ꯭ꯔꯣ ꯑꯗꯨꯝ ꯊꯝꯗꯑꯣ
ꯑꯪꯒꯤ ꯁꯝꯄꯨ ꯌꯥꯝ ꯁꯥꯟꯂꯤꯅꯤ ꯗꯔꯃꯤꯇꯥꯡ ꯑꯄꯣꯠꯇꯨ ꯆꯞ ꯃꯥꯟꯅꯅ ꯌꯦꯟ ꯆꯦꯜꯂꯒ ꯌꯥꯗꯦ ꯅꯪꯗꯤ ꯑꯩ ꯑꯩ ꯌꯥꯝ ꯂꯧꯒꯅꯤ ꯑꯩꯅ ꯁꯤꯃꯛ ꯃꯥꯒꯤ ꯀꯣꯚꯔꯗ ꯂꯧꯒꯅꯤ ꯍꯥꯏꯅꯗꯤ ꯑꯗꯒꯤ ꯑꯩꯅ ꯁꯅꯤꯡꯉ ꯀ ꯑꯗꯨꯃꯤꯠꯇ
ꯑꯩꯗꯤ ꯑꯩꯗꯤ ꯅꯨꯞ ꯐꯅꯤꯗꯨꯅ
ꯅꯨꯄꯤꯒꯤꯗꯃꯛꯇ ꯍꯣꯏ ꯅꯪ ꯆꯥꯎ ꯈꯔ ꯌꯥꯝ ꯆꯥꯎꯒ ꯍꯥꯏꯗꯦ
ꯅꯪꯅ ꯑꯍꯟꯁꯨ ꯑꯗꯨꯗꯤ ꯅꯪꯅ ꯑꯍꯟ ꯁꯥꯕꯒꯤꯅꯦ ꯑꯩꯅ ꯑꯉꯥꯡꯅꯤꯅ ꯀꯩꯅꯣꯗꯣ ꯂꯧꯒꯦ ꯍꯥꯏꯕꯅꯦ ꯑꯩ ꯌꯥꯝꯅ ꯅꯪꯗꯤ ꯏꯆꯦ ꯀꯥꯎꯎ ꯏꯆꯦ ꯀꯥꯎꯎ ꯍꯥꯏꯔꯒ ꯑ
ꯖꯨ ꯃꯊꯥꯏ ꯃꯉꯥ ꯂꯧꯔꯒ ꯑꯩ ꯑꯍꯨꯝ ꯂꯧꯒꯦ ꯅꯪ ꯑꯅꯤ ꯂꯧꯎꯀꯣ ꯍꯥꯏꯔꯤꯅꯦ ꯑꯩꯉꯣꯟꯗ
ꯅꯪꯅ ꯏꯆꯦ ꯁꯥꯕꯒꯤꯅꯦ ꯂꯣꯏꯅꯃꯛ ꯈꯪꯕ꯭ꯔꯥ ꯏꯆꯦꯗꯤ ꯏꯆꯦꯗꯤ ꯑꯣꯏꯅꯤꯡꯕ
ꯑꯗꯨꯒ ꯁ꯭ꯀꯨꯜ ꯆꯠꯄ ꯀꯥꯟꯗꯗ ꯍꯣꯝꯋꯔꯛ ꯇꯧꯔꯛꯇ꯭ꯔꯗꯤ ꯑꯩꯒꯤꯗ ꯍꯦꯛ
ꯏꯆꯦꯅꯦ ꯑꯗꯨꯅ ꯑꯗꯨ ꯑꯗꯨꯗꯤ ꯅꯪꯁꯨ ꯅꯪꯁꯦ ꯑꯩꯒꯤ ꯏꯆꯦꯅꯦꯗꯅ ꯑꯗꯨꯒꯤꯅꯤ
ꯁꯤꯟꯒꯅꯤ ꯑꯦꯛꯖꯥꯝꯗꯨꯅꯁꯨ ꯁꯤ ꯈꯤꯇ ꯈꯟꯕ꯭ꯔꯥ ꯍꯦꯛ ꯍꯪꯉꯛꯀꯅꯤ
ꯌꯦꯁ
ꯑꯗꯨꯒ ꯀꯔꯤ ꯀꯔꯤ ꯍꯩꯒꯨꯝꯕ ꯍꯦꯛꯑꯒ ꯆꯥꯔꯗꯤ ꯃꯣꯏ ꯈ ꯥ
ꯑꯗꯨ ꯌꯥꯝ ꯄꯤꯗꯨꯗꯤ ꯑꯩꯁꯨ
ꯅꯣꯡꯃꯈꯛ ꯑꯗꯨꯕꯨ ꯑꯗꯨꯛ ꯌꯥꯝ ꯌꯥꯝꯅ ꯄꯨꯜꯂꯛꯄ ꯆꯍꯤ ꯀꯌꯥꯒ ꯄꯨꯜꯂꯛꯄ ꯑꯗꯨꯒ ꯅꯣꯡꯃꯈꯛ ꯤꯄꯤ
ꯅꯣꯡꯃ ꯅꯣꯡꯃꯁꯨ ꯑꯩꯅ ꯆꯥꯛ ꯆꯥꯃꯤꯟꯅꯕꯗꯣ ꯏꯕꯥꯅꯤ ꯑꯩꯈꯣꯏ ꯌꯨꯝ ꯌꯦꯟ ꯊꯣꯡꯉꯦꯅ ꯃꯐꯥꯏꯒꯟ ꯑꯆꯧꯕ ꯉꯣꯟꯗ ꯄꯨꯔꯛꯄꯗꯣꯒꯤ
ꯀꯣ ꯑꯗꯨꯦꯦ ꯆꯗ
ꯎꯝ ꯎꯝ ꯑꯩꯒꯤꯅ ꯈꯔ ꯄꯤꯛꯄ ꯂꯧꯕꯅꯦ ꯑꯗꯣ ꯅꯨꯃꯤꯠꯇꯨ ꯅꯗꯤ ꯀꯥ ꯋꯥꯔꯒꯅꯤꯅꯦ ꯑꯥ
ꯀꯅ ꯊꯣꯡꯕ꯭ꯔꯥ
ꯇꯥꯅꯦ ꯊꯣꯡꯕꯅꯦ
ꯅꯣꯏ ꯋꯥꯕꯥꯅ ꯊꯣꯡꯕꯅꯤꯀꯣ
ꯎꯝ
ꯀꯗꯥꯢꯗꯒꯤ ꯑꯗ ꯑꯂꯨꯗꯣ ꯌꯥꯝ ꯆꯥꯎ ꯆꯥꯎꯅ ꯍꯥꯞꯄꯒꯤ ꯑꯂꯨꯗꯣ ꯌꯥꯝ ꯆꯥꯅꯤꯉꯦꯕ
ꯑꯗꯨꯗꯤ ꯑ ꯍꯧꯖꯤꯛꯁꯨ ꯆꯥꯅꯤꯡꯕꯔꯥ
ꯎꯝ ꯑꯩꯗꯤ ꯑꯥ ꯅꯠꯇꯦ ꯑꯂꯨ ꯈꯛꯇ ꯅꯠꯇꯦ ꯍꯥꯏꯕꯗꯤ ꯁꯥ ꯍꯦꯟꯖꯥꯡꯒꯨꯝꯕ ꯊꯣꯡꯕꯗ ꯑꯂꯨ ꯈꯔ ꯌꯥꯝ ꯆꯥꯎꯅ ꯍꯥꯞꯄꯗꯣ
ꯎꯝ
ꯇꯣꯏꯍꯟꯗꯕꯤꯗ ꯑꯂꯨꯗꯣ ꯃꯦꯠꯂꯒ ꯑꯩꯈꯣꯏꯗ ꯆꯥꯕꯗꯣ ꯌꯥꯝ ꯍꯥꯎꯋꯦ ꯑꯗꯨ ꯆꯥꯅꯤꯡꯉꯦ ꯑꯩꯗꯤ ꯑ ꯑꯥꯂꯨ ꯈꯛꯇ ꯊꯣꯡꯕꯗꯤ ꯆꯥꯅꯤꯡ
ꯎꯝ ꯑꯂꯨ ꯌꯥꯝ ꯄꯥꯝꯃꯗꯤ ꯂꯩꯕꯤꯔꯛꯀꯦ ꯇꯧꯕꯅꯤꯗ
ꯑꯂꯨ ꯂꯩꯕꯗꯨꯗ ꯌꯦꯟ ꯀꯦꯖꯤ ꯑꯅꯤꯗꯪ ꯌꯥꯎꯕꯤꯔꯛꯑꯣ ꯀ꯭ꯔꯤ ꯍꯥꯏ
ꯏꯁ ꯑꯗꯨ ꯑꯩꯅ ꯍꯥꯏꯕꯁꯨ ꯌꯥꯕ ꯇꯥꯕ
ꯀꯩ
ꯑꯣꯛꯁꯥ ꯆꯥꯁꯦ ꯅꯣꯡꯃ ꯏꯪ ꯏ ꯏꯪꯊꯝꯊꯥꯗ ꯅꯪ ꯑꯣꯛꯁꯥ ꯐꯨ ꯄꯨꯊꯣꯔꯛꯑꯣ ꯑꯩ ꯍꯪꯒꯥꯝ ꯄꯨꯔꯛꯀꯦ
ꯀꯥꯏ ꯂꯤꯗ
ꯀꯥꯏꯗꯦꯀꯣ
ꯄꯨꯊꯣꯛꯄꯤꯒꯦ ꯍꯥꯏꯗꯤ ꯀꯥꯏꯗꯦ
ꯍ
ꯀꯦꯖꯤ ꯃꯈꯥꯏ ꯂꯧꯔꯗꯤ ꯀꯣꯟꯅꯔꯦꯅ ꯀꯣ
ꯍꯣꯏ ꯀꯣꯅꯥꯥꯏ ꯀꯣꯅꯥꯥꯏ
ꯑꯃꯗꯤ ꯆꯥꯕ ꯉꯝꯃꯣꯏꯒ